ꯇꯥꯖꯦ ꯇꯔꯤꯅꯣ ꯍꯥꯥ
ꯍꯣꯏ
ꯄꯣꯜ ꯈꯔꯗꯤ ꯌꯦꯡꯉꯦ ꯐꯨꯜꯗꯤ ꯌꯦꯡꯍꯧꯗ꯭ꯔꯦ ꯌꯒꯗꯣ ꯌꯦ ꯍꯗꯦ
ꯨꯔ ꯇꯥꯗꯅꯦ ꯑꯣ
ꯇꯌꯦ ꯎ
ꯇ
ꯅꯪ ꯐꯣꯟꯗ ꯅꯛꯄꯗ ꯈ ꯅꯛꯄꯒ ꯉꯥꯡꯃꯦ
ꯏꯁꯄꯤꯀꯔ ꯄꯣꯕꯂꯦꯝ ꯂꯩ ꯁꯤ ꯐꯣꯟꯁꯦ
ꯎꯝ ꯑꯗꯨꯗꯤ ꯁꯤꯟꯗꯣꯛꯈ꯭ꯔꯣ ꯑꯅꯧꯕ ꯂꯩꯔꯣ ꯄꯩꯁꯥ ꯑꯗꯨꯃ ꯄꯥꯏꯔꯒ
ꯂꯩꯕ ꯇꯥꯔꯦ ꯑꯩꯒꯤ ꯈꯨꯣꯟꯗꯣ ꯌꯥꯝ ꯍꯧꯅ ꯇꯥꯗꯕ꯭ꯔꯥ
ꯎꯝ ꯎꯝ ꯍꯣꯔꯦꯟꯅ ꯂꯩꯥꯛ ꯄꯁꯂꯣ
ꯃꯥꯅꯤ ꯆꯂꯨꯁꯤ ꯔꯖꯗꯤ
ꯌꯥꯥꯏꯅꯦ ꯄꯅꯤ ꯆꯂ ꯎꯆꯁꯤꯅꯦ
ꯎꯝ ꯁꯤ ꯀꯥꯏꯁꯅꯤ
ꯍꯥꯥ
ꯁꯤꯗꯤ ꯑꯖꯛꯅꯦ
ꯉꯁꯤꯔꯣ
ꯍꯣꯏ
ꯉꯁꯤ ꯂꯧꯗ ꯀꯨꯝꯒꯦ ꯇꯧꯔꯒ ꯂꯩꯅꯦ
ꯀꯕꯨꯇꯥ ꯈꯣꯏꯅꯕꯔꯣ ꯅꯠꯇ꯭ꯔꯒ ꯂꯧ ꯈꯣꯏ ꯂꯧ ꯈꯣꯏꯅꯤꯡꯉꯥꯏꯔ ꯅꯠꯇ ꯖꯒꯥ
ꯎꯝ ꯂꯧ ꯈꯣꯠꯅꯤꯡꯉꯥꯏꯔꯦ
ꯏꯁ
ꯅꯈꯣꯏꯔꯣꯛꯈꯤꯒꯦ ꯀꯔꯤ ꯍꯥꯏꯕ
ꯏꯁꯤꯡꯗꯤ ꯌꯥꯝꯕ꯭ꯔꯣ
ꯏꯁꯤꯡ ꯈꯔ ꯈꯔꯗꯪꯁꯤꯡ ꯉꯁꯤꯗꯤ ꯌ ꯃꯗꯨ ꯐꯩꯅ ꯇꯧꯔꯅꯤ ꯅꯝꯐꯨꯗꯒꯤꯁꯤꯡ ꯂꯧꯔꯒ ꯑꯗꯨꯝ ꯇꯧꯈ꯭ꯔꯅꯤ ꯅꯠꯇ꯭ꯔꯗꯤ ꯌꯥꯔꯔꯣꯏ
ꯉꯁꯤ ꯈ꯭ꯒꯤ ꯀꯩꯗꯧꯉꯥꯏꯐꯝꯗ ꯑꯣꯏꯕ
ꯁꯤ ꯉꯁꯤ ꯄꯨꯂꯞ ꯈꯣꯏꯕ ꯂꯣꯏꯅꯤꯡꯉꯥꯏ ꯇꯧꯒꯦ ꯑꯗꯨꯒ ꯟ ꯑꯁꯤ ꯊꯪꯖꯥ ꯅꯣꯡꯃꯥꯏꯖꯤꯡ ꯅꯤꯡꯊꯧꯀ ꯏꯕꯥꯛꯄꯨꯗ ꯑꯃꯨꯛ ꯈꯣꯠꯅꯤꯡꯉꯥꯏ ꯇꯧꯒꯦ ꯑꯗꯨꯩꯗ
ꯑꯦ ꯃꯍꯐꯝꯗꯣ ꯈꯣꯏꯕ꯭ꯔꯥ
ꯍꯥꯥ
ꯑꯍꯣꯝꯂꯥꯛ ꯀꯣꯏꯖꯕ ꯂꯁ
ꯑꯦꯁ ꯑꯅꯤꯔꯛ ꯑꯅꯤꯔꯛ ꯈꯣꯏꯔꯒ ꯂꯣꯏꯁꯟꯂꯒꯦꯗ
ꯑꯗꯨ ꯑꯗꯨ ꯑꯣꯏꯗꯣꯏꯅꯤ ꯑꯣ ꯃꯁꯤꯁꯦ ꯀꯩꯅꯣ ꯇꯧꯅꯤꯡꯉꯥꯏ
ꯍꯥꯥ
ꯉꯁꯤꯁꯦ ꯂꯧ ꯈꯣꯏꯕꯗꯣ ꯂꯧ ꯑꯅꯧꯕ꯭ꯔꯥ ꯅꯠꯇ꯭ꯔꯒ ꯍꯥꯟꯅ ꯈꯣꯏꯔꯝꯝꯕꯗꯨꯔꯥ
ꯍꯥꯟꯅ ꯈꯣꯏꯔꯝꯃꯦꯗꯨꯅꯦ
ꯑꯗꯨ ꯑꯣꯏꯔꯗꯤ ꯉꯁꯤ ꯑꯃꯨꯛ ꯑꯣꯏꯔꯗꯤ
ꯑꯅꯤꯔꯛ ꯁꯨꯗꯪ ꯑꯣꯏꯔꯤꯌꯦꯦ ꯑꯅꯤꯗꯪ ꯁꯨꯗꯪ ꯑꯣꯏꯔꯤꯌꯦ ꯑꯍꯨꯝ ꯈꯣꯏꯔꯗꯧꯕ ꯃꯥꯅꯦ ꯎꯝ ꯎꯝ ꯉꯁꯤ ꯈꯣꯏꯕ ꯂꯣꯏꯁꯤꯜꯂꯗꯤ ꯇꯨꯏꯁ ꯇꯦꯟ ꯂꯩꯕꯥꯛꯄꯣꯗ ꯈꯣꯏꯅꯤꯡꯉꯥꯏ ꯇꯧꯔꯒꯦ
ꯑꯗꯨ ꯂꯧ ꯑꯥ ꯑꯃ ꯈꯥꯔꯝꯈꯤꯗꯨꯔꯥ ꯅꯠꯇ꯭ꯔꯒ
ꯁꯅꯄꯒꯤꯅꯦ
ꯁꯤ ꯑꯅꯛꯄ ꯍꯥꯏꯁꯤ ꯁꯤ ꯐꯩꯗꯧꯝ ꯈꯔ ꯌꯥꯝꯕꯗꯣ
ꯎꯝ ꯅꯠꯇꯦ ꯁꯤꯕ ꯑꯩꯈꯣꯏꯒꯤ ꯅꯪꯅ ꯊꯪꯅꯕꯗꯧꯏꯕ ꯑꯕ
ꯑꯣ ꯍꯣ ꯑꯕꯣꯛꯈꯩꯗꯣ ꯀꯩꯅꯣ ꯂꯩꯕ꯭ꯔꯥ ꯏꯁꯤꯡ ꯂꯩꯔꯕ ꯑꯕꯣꯛ ꯈꯣꯏꯗ ꯏꯁꯤꯡ ꯂꯩꯔꯕ
ꯂꯩꯇ꯭ꯔꯤꯗ ꯏꯁꯤꯡ
ꯑꯗꯨ ꯑꯩꯁꯨ ꯈꯜꯂꯤꯕꯅꯦꯕꯀꯣ ꯑꯕꯣ ꯈ ꯌꯗ ꯑꯩꯈꯣꯏ ꯑꯁꯨ ꯅꯨꯄꯥ ꯃꯌꯥꯝ ꯆꯪꯉꯒ ꯅꯣꯡꯃꯗꯤ ꯂꯧꯔꯥꯡ ꯇꯧꯕꯤꯁꯤꯔꯥ ꯀꯥꯆꯤꯟ ꯀꯊꯪ ꯇꯧꯕꯤꯁꯤꯔꯥ ꯈꯟꯕ
ꯑꯦ ꯂꯣꯏꯔꯦꯍꯦ
ꯃꯣꯏ ꯂ ꯑꯣꯏꯗꯕ
ꯎꯝ ꯂꯔꯥꯡꯗ ꯂꯩ ꯆꯗ ꯑꯩꯈꯣꯏ ꯐꯣꯠꯇꯣ
ꯑꯦ ꯀꯅꯥ ꯀꯅꯥ ꯑꯩꯣꯏꯅ ꯁꯨꯕ
ꯁꯤ ꯑꯍꯟꯃꯗꯨꯅ ꯂꯧꯔ ꯇꯧꯅꯤꯡꯉꯥꯏ ꯂꯩꯇꯦꯍꯦ ꯍꯤꯗꯥꯛ ꯂꯣꯏ ꯀꯥꯁꯤꯜꯂꯒ ꯑꯩꯈꯣꯏꯁꯨ ꯂꯧꯔꯥꯎ ꯇꯧꯗꯅꯦ
ꯎꯝ ꯑꯗꯨ ꯀꯥꯆꯤꯟꯗꯤ ꯇꯧꯗꯕ ꯌꯥꯔꯣꯏꯅꯦ
ꯑ ꯀꯛꯆꯤꯟꯗ ꯈꯣꯏ ꯈꯤꯇꯪ ꯀꯛꯆꯤꯟ ꯈꯣꯏ ꯑꯗ ꯈꯤꯇꯪ ꯈꯤꯇꯪ ꯇꯧꯔꯒ ꯑꯁ
ꯍꯣꯏꯗ ꯂꯧ ꯆꯥꯅ ꯎꯔꯗꯤꯀꯣ
ꯑ ꯋꯥꯏꯗꯁꯤ ꯇꯧꯗ꯭ꯔꯦ ꯀꯥꯆꯤꯟ ꯂꯧꯧꯔꯥꯡ ꯇꯧꯗ꯭ꯔꯦ ꯑꯩꯈꯣꯏꯗ ꯃꯈꯥꯁꯨ ꯇꯧꯔꯔꯣꯏ ꯁꯤꯅꯄꯒꯗꯤ ꯈ ꯄꯅ ꯃꯅꯤꯡ ꯃꯅꯤꯡꯒꯤꯗꯨꯗꯪ ꯃꯥ ꯀꯩꯅꯣ ꯇꯧꯒꯦ
ꯍꯣꯏ ꯅꯣꯏ ꯕꯥꯁ ꯍꯟꯗꯛꯇꯤ ꯊꯕꯛ ꯌꯥꯝ ꯀꯜꯂꯦꯅꯦ ꯅꯨꯡꯇꯤꯒꯤ ꯆꯠ ꯂꯩꯔꯦ
ꯆꯥ ꯈ꯭ꯔꯁꯨ ꯐꯥ ꯑꯁ ꯍꯟꯗꯛꯇꯤ ꯆꯥ ꯍꯥꯟꯈ꯭ꯔꯕꯅꯦ ꯑꯂꯦ ꯏꯇꯔ ꯑꯂꯩ ꯏꯇ ꯐꯒꯤ
ꯁꯨꯍꯜꯂꯁꯨ ꯐꯠꯇꯦ ꯁꯨꯗꯕ ꯁꯨꯍꯟꯗꯁꯨ ꯐꯠꯇꯦꯗ ꯈꯔ ꯈꯔ ꯁꯨꯕꯗꯀꯣ
ꯎꯝ
ꯑ
ꯉꯁꯤ ꯀꯥꯏ ꯆꯠꯇꯣꯏꯅꯣ ꯌꯨꯝꯗ ꯐ꯭ꯔꯤ ꯂꯩꯗꯣꯏꯔꯣ
ꯑꯩꯁꯨ ꯃꯊꯛꯀꯤꯗꯣ ꯑꯗꯨꯁꯨ ꯑꯣꯕ ꯆꯠꯅꯤ
ꯊꯧꯔꯥꯡ ꯇꯧꯕ ꯆꯠꯀꯅꯤ ꯍꯥꯏꯕ ꯐꯣꯏꯖꯤꯠ ꯂꯧꯔꯅ ꯇꯧꯔꯔꯣꯏ ꯄꯝꯐꯦꯟ ꯍꯨꯟꯗ꯭ꯔꯤꯀꯥꯟꯗꯀꯣ
ꯎꯝ
ꯖꯪꯒꯜ ꯀꯇꯤꯡ ꯍꯥꯏꯐꯦꯠꯇꯪ ꯑꯃꯨꯔꯛ ꯀꯥꯕꯨꯈꯤꯒꯦ ꯍꯌꯦꯡ ꯍꯣꯜꯂꯅꯤ ꯍꯥꯏꯔꯀꯥꯟꯁꯤꯗ ꯉꯁꯤ ꯅꯠꯇ꯭ꯔꯒ ꯉꯁꯤꯒꯤ ꯃꯃꯥꯡꯗꯣ ꯅꯣꯡ ꯅꯣꯡ ꯅꯤꯅꯤꯃꯨꯛ ꯋꯥꯠꯂꯀꯥꯟꯗꯀꯣ
ꯂꯧꯗ ꯂꯧꯔꯤꯗ ꯀꯥꯞꯃꯤꯉꯥꯏ
ꯎꯝ ꯇꯧꯔꯛꯏꯗꯣ
ꯑꯗꯨ ꯁꯔꯨꯛꯄꯨꯗꯤ ꯈꯔ ꯌꯥꯝꯅ ꯆꯧꯒꯥꯟꯗ ꯀꯥꯄ ꯐꯖꯕ ꯂꯧ ꯇꯦꯡꯉꯝꯗꯥꯏꯗꯀꯣ
ꯏꯁꯧ ꯑꯗꯨꯀꯥꯟꯗ ꯀꯥꯞꯄꯗꯤ ꯍꯧꯒꯅꯤ ꯅꯥꯄꯤꯁꯤꯡꯅ ꯍꯧꯒꯠꯄ ꯉꯝꯗꯧ ꯃꯥꯟꯗ꯭ꯔꯦ
ꯎꯝ ꯅꯣꯏ ꯀꯩꯅꯣꯗꯤ ꯄꯝꯐꯦꯟ ꯍꯟꯕꯁꯦ ꯀꯩꯅꯣ ꯍꯧꯗꯤ ꯂꯩꯔꯕ
ꯍ ꯂꯩꯇ꯭ꯦꯗ ꯀꯗꯥꯥꯏꯏꯗꯒꯤ
ꯀꯩꯀꯤꯦ
ꯎꯝ
ꯁꯣꯝ ꯎ ꯍꯧꯖꯤꯛ ꯀꯥꯏ ꯆꯠꯇꯣꯏꯅꯣ
ꯏꯁꯤꯡ ꯂꯧꯔꯨꯒꯦ ꯇꯧꯕ ꯔꯒꯤ ꯃꯂꯌꯦꯕ ꯉꯔꯥꯡ ꯅꯍꯥꯟꯗꯩ ꯃꯣꯏ ꯏꯁꯤꯡ ꯑꯩꯈꯣꯏ ꯂꯧꯕꯤꯗ꯭ꯔꯦ ꯑꯁ ꯉꯔꯥꯡ ꯉꯔꯥꯡ ꯏꯤꯡ ꯑꯩꯈꯣꯏ ꯏꯁꯤꯡ ꯂꯧꯒꯦ ꯈꯜꯂ ꯂꯩꯔꯝꯕꯅꯦ ꯀꯨꯝꯕꯗꯣ ꯑꯃꯨꯛ ꯀꯥꯎꯕ ꯇꯥꯔꯦꯅꯦ
ꯎꯝ ꯍꯣꯏꯅꯦ ꯂꯧ ꯑꯃꯔꯛ ꯈꯣꯏꯕꯤꯔꯗꯤ ꯏꯁꯤꯡ ꯂꯩꯇꯗꯤ ꯑꯃꯨꯛ ꯌꯥꯔꯔꯣꯏꯕꯀꯣ
ꯎꯝ ꯉꯁꯤ ꯉꯔꯥꯡꯒ ꯉꯔꯥꯡꯒ ꯍꯥꯥ
ꯅꯣꯡꯗꯤ ꯆꯨꯒꯗꯕ ꯃꯥꯟꯕ꯭ꯔꯣ
ꯑꯁ ꯆꯨꯔꯛꯇꯧ ꯃꯥꯟꯗꯦꯗꯪꯉꯁꯤ
ꯁꯨꯃꯥꯏꯅ ꯁꯨꯃꯥꯏꯅ ꯅꯨꯡꯁꯥ ꯊꯥ ꯂꯩ ꯑꯩꯗꯤ ꯉꯁꯤ ꯂꯧꯖꯒꯦ ꯍꯥꯏꯕꯗꯨ ꯇꯧ ꯃꯥꯟꯗꯦ
ꯍꯧꯖꯤꯛ ꯀꯥꯂꯦꯟ ꯅꯣꯡꯖꯨꯊꯥ ꯅꯣꯡꯖꯨꯊꯥ ꯀꯩꯅꯣ ꯈꯛꯇꯪ ꯑꯣꯏ ꯅꯣꯡꯖꯨꯊꯥ ꯈꯔꯗꯪ ꯅꯣꯡ ꯆꯨꯗꯥ ꯇꯪꯈꯥꯏꯗ ꯍꯦꯟꯖꯜꯂꯛꯑꯦꯗꯀꯣ
ꯑꯗꯨꯅꯦ ꯁꯤ ꯊꯥꯁꯦ ꯁꯤ ꯍꯞꯇꯥ ꯃꯅꯨꯡꯁꯤꯗꯁꯨ ꯅꯣꯡ ꯇꯥꯗꯗꯤ ꯎꯄꯥꯏꯔꯛꯇ꯭ꯔꯦ ꯍꯥꯏ ꯍꯥꯥꯕ꯭ꯔꯥ ꯂꯧ ꯂꯉꯗꯤꯀꯣ ꯌꯥꯕꯀꯣ ꯅꯪꯅꯦ ꯋꯥ ꯅꯨꯡꯉꯥꯏꯇꯕ ꯃꯥꯜꯂꯦꯕꯣ
ꯍꯌꯦꯡ ꯅꯣꯏ ꯃꯈꯥ ꯑꯇ ꯐꯥꯎꯊꯣꯛꯂꯛꯇ꯭ꯔꯤꯕꯣ
ꯍꯥ
ꯍꯜꯂꯣ
ꯇꯥꯏ ꯇꯥꯏ
ꯅꯣꯏ ꯃꯈꯥꯒꯤꯗꯣ ꯏꯁꯤꯡ ꯑꯟꯇꯥꯐꯥꯎ ꯆꯦꯜꯂꯥꯛꯇ꯭ꯔꯤꯕ ꯍꯥꯏꯕ
ꯑꯗꯨ ꯃꯇꯥꯏꯗ ꯂꯣꯛ ꯃꯆꯥ ꯑꯃ ꯂꯩꯗꯅ ꯇꯥꯕ꯭ꯔꯣ ꯃꯇꯥꯏꯗ ꯂꯧꯣꯛ ꯃꯆꯥ ꯑꯃ ꯂꯩꯕꯗꯣ
ꯅꯠꯇꯦ ꯁꯤ ꯃꯈꯥꯒꯤꯗ
ꯃꯈꯥꯒꯤꯗꯨꯅꯦ ꯍꯥꯏꯁꯦ ꯑꯗꯨ ꯑꯩ ꯊꯪꯅꯕꯒꯗꯤ ꯇꯧꯤ ꯊꯧꯅꯕ ꯂꯧꯐꯝꯗꯨꯗ ꯂꯣꯛ ꯃꯆꯥꯗ ꯏꯁꯤꯡ ꯆꯦꯟꯗ꯭ꯔꯤꯕ ꯍꯧꯖꯤꯛ ꯐꯥꯎꯕꯗ
ꯎꯝ ꯎꯝ
ꯑꯗꯨꯒꯤ ꯏꯁꯤꯡ ꯂꯧꯐꯝ ꯂꯩꯇꯦꯕꯀꯣ ꯑꯩꯈꯣꯏ ꯏ ꯃꯈꯥꯒꯤ ꯂꯧꯐꯝꯗꯤ ꯏꯁꯤꯡ ꯑꯗꯨꯝ ꯃꯊꯟꯇ ꯀꯥꯊꯣꯛꯄꯅꯤꯅꯀꯣ
ꯑꯥ
ꯑꯃꯅꯛ ꯅꯣꯡ ꯆꯨꯕꯤꯔꯤ ꯑꯗꯨꯝ ꯑꯗꯨꯒꯤꯗꯤ ꯈꯣꯏꯔ ꯆꯧꯁꯤꯟꯅꯕꯒꯤꯗꯤ ꯑꯗꯨ
ꯃꯥꯁꯤ ꯅꯨꯃꯤꯠ ꯆꯨꯞꯄ ꯅꯣꯡ ꯆꯨꯗ꯭ꯔꯁꯨꯀꯣ ꯑꯍꯤꯡ ꯑꯃꯇꯪꯗ ꯐꯖꯅ ꯆꯨꯕꯤꯔꯝꯃꯕ ꯑꯁ ꯑꯗꯨ ꯑꯣꯏꯔꯗꯤ ꯏꯁꯤꯡ ꯂꯩꯔ ꯀ ꯄꯨꯔꯥ ꯅꯣꯡꯁꯤ ꯁꯨꯝ ꯆꯨ ꯆꯨꯔꯛꯇꯕꯁꯦ ꯄꯨꯔꯥ ꯄꯦꯔꯥꯅꯤꯅꯦ
ꯍꯧꯖꯤꯛ ꯈꯔ ꯆꯨꯔꯒ ꯍꯣꯏ ꯈꯣꯏꯕꯤꯔꯀꯥꯟꯗ ꯍꯌꯦꯡ ꯏ ꯏꯁꯤꯡ ꯆꯟꯕ ꯏꯁꯤꯡ ꯆꯟꯅꯕ ꯃꯇꯝꯗꯁꯨ ꯑꯃꯨꯛ ꯆꯨꯗ꯭ꯔꯗꯤ ꯕꯦꯔꯥꯅꯦꯕ
ꯎꯝ
ꯟꯗ ꯑꯗꯅꯦ ꯂꯣꯡꯁꯤ ꯊꯤꯡꯗ ꯁꯅꯗ ꯂꯩ
ꯅꯣꯏ ꯂꯧꯗꯧ ꯀꯌꯥꯃꯨꯛ ꯂꯣꯏꯁꯟꯗꯧ ꯋꯥꯠꯂꯤꯒꯦ ꯃꯊꯛꯀꯤꯗꯣ
ꯑꯁ ꯉꯔꯥꯡ ꯈꯔ ꯀꯥꯆꯤꯟ ꯈꯔ ꯐꯩꯗꯣꯝ ꯑꯅꯤ ꯈꯨꯈꯪ ꯀꯧꯋꯦ ꯑꯗꯨꯅ ꯋꯥꯕꯨꯗꯤ ꯑꯃꯕꯨ ꯑꯗꯨꯝ ꯂꯥꯛꯑꯦ ꯅꯅꯕ ꯇꯅꯤ ꯑꯣꯁꯤꯡꯕ ꯌꯥꯗ
ꯑꯩꯈꯣꯏ ꯏꯤ ꯌꯥꯗ ꯔꯦ ꯅꯈꯣ ꯃꯅꯅꯥ ꯃ ꯍ
ꯆꯠꯃꯟꯕꯒꯤ
ꯐꯃꯅꯤꯅ ꯑꯩꯈꯣ ꯃꯅꯥꯝ ꯅꯝꯃꯦ ꯑꯩꯈꯨꯗꯇꯣ
ꯌꯥꯏꯅꯦ
ꯈꯣꯡꯣꯡ ꯈꯨꯁꯨ ꯐꯖꯅ ꯔꯔꯨꯗ꯭ꯔꯦ ꯏ ꯔꯣꯖ ꯍꯧꯗ꯭ꯔꯦ
ꯅꯨꯄꯤ ꯑꯣꯏꯗꯕꯗꯨꯗꯤ ꯀꯥꯏꯔꯤꯗ ꯑ
ꯎꯝ
ꯅꯣꯡꯃ
ꯀꯪꯀꯣꯁꯨ ꯆꯄꯗ ꯅꯆꯨ ꯑ ꯐꯖꯅ ꯋꯥꯎꯔꯒ ꯂꯩꯔꯅꯦ ꯑꯩ ꯈꯣꯡ ꯈꯨꯠꯇꯣ
ꯀꯥꯏꯗꯦ ꯀꯥꯏꯗꯦ ꯅꯪ ꯑꯩꯅꯅꯥꯕ ꯆ ꯁꯨꯛꯅꯤꯁꯨꯨ ꯂꯩꯥꯏ ꯆꯅ ꯀꯩꯅ ꯗ ꯄꯨꯋꯥ ꯄꯨꯋꯥ ꯆꯥꯛ ꯂꯝꯖꯤꯕꯨꯅꯝ
ꯍꯥꯥ
ꯆꯥꯛ ꯂꯥꯝꯗ꯭ꯔꯤꯕꯣ
ꯏꯁꯂꯥꯝꯅꯤꯗ ꯉꯔꯥꯡ ꯑꯁ
ꯑꯁ ꯍꯟꯗꯛꯁꯦ ꯑꯁ ꯅꯨꯡꯇꯤꯒꯤ ꯂꯧ ꯆꯠꯄꯗꯣ ꯑꯁ ꯆꯥꯛꯀꯁꯦ ꯆꯥꯅꯤꯡꯂꯛꯇꯦꯗꯅ ꯀꯔꯤ ꯇꯧ ꯕꯒꯔ
ꯑꯦ ꯊꯕꯛ ꯇꯧꯔꯗꯤ ꯃꯤ ꯆꯪꯉꯦ ꯍꯥꯏꯗꯔꯦ
ꯇꯤꯒꯤ ꯂꯧꯁꯤꯜꯂꯑꯦ ꯆꯥꯛꯇꯨꯣ ꯌꯥꯝ ꯌꯥꯝꯅ ꯆꯥꯕ ꯉꯝꯗꯣꯏꯅꯦ ꯑꯁ ꯑꯩꯁꯦ ꯐꯖꯅ ꯀꯪꯗꯧ ꯃꯥꯜꯂꯦ ꯍꯟꯗꯛ ꯃꯥꯜ ꯑꯦ
ꯅꯍ ꯑꯁ ꯐꯖꯅ ꯀꯪꯕ ꯍꯧꯔꯦ ꯑꯩꯗꯣ
ꯅꯪ ꯐꯥꯎ ꯀꯪꯅꯗꯦ ꯑꯩꯗꯤ
ꯍꯨꯝꯐꯨ ꯑꯩ ꯀꯤꯂꯣ ꯍꯨꯝꯐꯨ ꯑꯣꯏꯔꯝꯕꯗꯣ ꯑ ꯑꯁ ꯌꯥꯡꯈꯩ ꯃꯔꯤꯒ ꯑꯣꯏꯔꯝꯗꯧ ꯃꯥꯜꯂꯦ ꯑꯁ ꯌꯥꯡꯈꯩ ꯃꯔꯤ ꯌꯥꯡꯈꯩ ꯃꯉꯥ ꯌꯥꯡꯈꯩ ꯇꯔꯦꯠꯀꯨꯝꯕꯩ ꯆꯥꯡꯅ ꯑꯣꯏꯔꯝ ꯅ ꯃꯥꯜꯂꯦ ꯑꯁ
ꯑꯗꯨꯒꯤꯗꯤ ꯌꯥꯏꯗ ꯌꯥꯝꯅ ꯐꯅ ꯇꯥꯕꯁꯨ ꯅꯠꯇ
ꯍꯥꯝ
ꯑꯗꯨꯗ ꯀꯥꯏꯖ ꯆ ꯎꯝ ꯑꯗꯨ ꯀꯣ
ꯅꯪ ꯄꯨꯡ ꯀꯌꯥꯗ ꯆꯠꯇꯣꯏꯅ ꯂꯧꯗꯣ
ꯑꯁ ꯍꯣꯔꯦꯟ ꯅꯨꯡꯊꯤ ꯋꯥꯏꯔꯝ ꯑꯣꯏꯅ ꯆꯪꯃꯒꯦꯗ ꯁꯤ ꯍꯧꯖꯤꯛ ꯁꯨꯃꯥꯏꯅ ꯅꯨꯡꯁꯥ ꯈꯔꯗꯤ ꯁꯨꯕ ꯌꯥꯔꯣꯏꯗ
ꯎꯝ
ꯑ ꯅꯣꯏꯁꯨ ꯑꯗꯨ ꯑꯩꯈꯣꯏꯔꯣꯝꯗ ꯅꯣꯏꯁꯨ ꯂꯧ ꯎꯔꯗꯤ ꯅꯨꯡꯉꯥꯏꯗꯕꯀꯣ ꯂꯧ ꯆꯞꯁꯨ ꯏꯊꯟꯗ ꯣꯝ ꯆꯠꯄꯗ ꯅꯨꯡꯉꯥꯏꯇꯦꯕ
ꯎꯝ ꯀꯔꯤ ꯎꯄꯥꯏ ꯂꯩ
ꯅꯪ ꯂꯧ ꯁꯕꯤꯗꯣ ꯐꯧꯕꯣꯠ ꯀꯌꯥ ꯄꯤꯅꯤꯉꯥꯏꯔ
ꯀꯔꯤꯦ ꯍꯥꯏꯕ
ꯅꯣꯏ ꯂꯧ ꯁꯥꯟꯕꯗꯣ
ꯎꯝ
ꯀꯕꯣ ꯀꯌꯥꯃꯨꯛ ꯄꯤꯒꯦꯔꯥ ꯍꯥꯏꯕ
ꯄꯣꯠ ꯑ ꯈꯪꯗꯦ ꯄꯨꯂꯞꯅ ꯀꯩꯅꯣꯅꯤ ꯕꯣꯔꯥ ꯕꯣꯔꯥꯗꯨꯣ ꯀꯨ ꯀꯨꯟꯃꯔꯤ ꯑꯣꯏꯔꯝꯗꯧ ꯃꯥꯜꯂꯦ
ꯑꯦ ꯁꯉꯝ ꯑꯍꯨꯝꯗ
ꯎꯝ
ꯕꯣꯔꯥ ꯑꯣ ꯄꯩꯁꯥ ꯑꯣꯏꯅ ꯄꯤ ꯌꯥꯗ꯭ꯔꯕ
ꯏꯁ ꯄꯩꯁꯥ ꯁꯔꯨꯛ ꯂꯤꯁꯤꯡ ꯑ ꯐꯔꯤꯦꯗ ꯆꯥꯛ ꯐꯥꯎ ꯑꯣꯏꯅ
ꯏꯁꯥꯅ ꯐꯩꯗꯅ
ꯏꯁ ꯐꯟꯄꯥꯏ